ꯍꯜꯂꯣ ꯑꯣ ꯇꯥꯔꯦ ꯇꯥꯔꯦ ꯑ ꯑꯩ ꯑꯩꯁ ꯆꯥꯛꯇꯣ ꯇꯨꯝꯒꯦ ꯇꯧꯔꯝꯃꯤꯅꯤꯅꯦ ꯅꯪꯗꯤ ꯆꯥꯛꯁꯤꯡ ꯎꯅꯔꯕꯣ꯫
ꯉꯁꯤꯗꯤ ꯈꯔ ꯉꯥꯟꯇꯥꯅ ꯎꯅꯔꯦ꯫
ꯀꯔꯤ ꯃꯊꯦꯜ ꯆꯥꯊꯔꯕ ꯉꯁꯤꯗꯤ꯫
ꯑꯁ ꯂꯥꯏꯔꯕꯅꯤꯅ ꯌꯦꯟ ꯊꯣꯡꯉꯦ ꯑꯗꯨꯅꯤ꯫
ꯅ ꯅꯩꯈꯥꯏꯕ ꯃꯑꯣꯡ
ꯑꯣ ꯅꯩꯒ꯭ꯔꯦ꯫
ꯍꯣꯏ ꯍꫭꯔꯦꯟ ꯑꯗꯨꯝ ꯑꯗꯨꯝ ꯑꯗꯨꯝ ꯂꯩꯗ ꯅꯪꯗꯤ ꯀꯣꯆꯤꯡ ꯀꯩꯀꯩꯗꯣ ꯑꯗꯨꯝ ꯆꯠꯂꯤꯕꯣ ꯀꯃꯥꯏꯅ ꯇꯧꯔꯤꯒꯦ꯫
ꯑꯗꯨꯝ ꯆꯠꯂꯤꯌꯦ ꯀꯣꯆꯤꯡꯕꯨꯗꯤ꯫
ꯑꯣ ꯅꯣꯏ ꯑꯦꯛꯖꯥꯝꯗꯤ ꯀꯔꯝ ꯀꯥꯟꯗꯒꯤ꯫
ꯑꯗ ꯑꯥꯒꯁꯀꯤ ꯐꯥꯔꯁ ꯋꯤꯛ ꯁ꯭ꯋꯥꯏꯁꯦ ꯇꯧꯕ ꯌꯥꯏ ꯍꯥꯏꯌꯦ꯫
ꯑꯒꯁꯀꯤ ꯐꯔꯁ ꯋꯤꯛꯇꯀꯣ꯫ ꯎꯝ ꯀꯟ-ꯀꯟ ꯄꯥꯎ ꯑꯣꯀꯦ꯫
ꯅꯣꯡ ꯅꯣꯡ ꯅꯣꯡ ꯏꯁꯤꯡ ꯐꯤꯕꯝꯅꯤ ꯀꯃꯥꯏ ꯇꯧꯏꯒꯦ꯫
ꯅꯣꯡ ꯏꯁꯤꯡ ꯐꯤꯕꯝꯁꯤꯔꫭ꯫
ꯎꯝ꯫
ꯅꯣꯡ ꯇꯥꯔꯒꯅ ꯂꯩꯈꯣꯝ ꯊꯣꯛꯑꯦ꯫
ꯎꯝ꯫
ꯑꯩꯗꯒꯤ ꯅꯨꯡꯁꯥ ꯁꯥꯔꯒꯅ ꯎꯐꯨꯜ ꯊꯥꯡꯉꯦ꯫
ꯑꫭ꯫
ꯐꯖꯔꯦꯅꯦ ꯑꯈꯣꯏ ꯃꯅꯥꯛꯁꯤ꯫ ꯑ ꯑꯅꯤꯃꯛꯅꯤ ꯂꯣꯏꯅꯃꯛ ꯍꯥꯏꯗꯤ ꯑꯋꯥꯕ ꯑꯗꯨꯝ ꯅꯪꯕꯗꯣ꯫ ꯅꯣꯡ ꯇꯥꯔꯦ ꯑꯗꯨꯝ ꯆꯕꯤꯠ-ꯆꯕꯤꯠ ꯂꯩꯈꯣꯝ ꯑꯗꯨꯝ ꯊꯣꯛꯑꯅꯤ꯫ ꯑꯩꯗꯒꯤꯗꯤ ꯅꯨꯡꯁꯥ ꯁꯥꯔꯦ ꯎꯐꯨꯟ
ꯌꯨ ꯌꯨꯝꯗ ꯑꯗꯨꯝ ꯂꯩꯔꯨꯔꯁꯨ ꯑꯗꯨꯝ ꯇꯟꯕꯤꯅꯦꯕ ꯇꯧꯔꯤꯁꯦ꯫
ꯃꯥꯥꯅꯦ꯫
ꯀꯩꯗꯧ ꯀꯩꯗꯧ ꯂꯩꯗꯣꯏꯅꯣ ꯈꯪꯗ꯭ꯔꯦꯅꯦ ꯐꯣꯟ ꯄꯥꯏꯕꯁꯨ ꯑꯗꯨꯝ ꯇꯥꯜꯕꯤ
ꯍꯤ ꯍꯤ ꯑꯩꯈꯣꯏꯁꯨ ꯅꯣꯡ ꯐꯥꯗꯣꯛꯇꯤ ꯀꯣꯏ ꯅꯣꯡ ꯐꯥꯗꯣꯛ ꯀꯣꯏꯊꯣꯛꯎꯨ ꯌꯥꯏ ꯀꯩꯅꯣ
ꯌꯥꯏ ꯌꯥꯏ ꯑꯗꯨ ꯁꯟꯗꯦꯗꯥ ꯑꯣꯢꯅ ꯀꯣꯏꯔꯨꯔꯁꯦ
ꯍꯟꯗꯛꯀꯤ ꯁꯟꯗꯦꯁꯦ ꯅꯣꯏ ꯑꯦꯛꯖꯥꯝꯁꯨ ꯈꯤꯇꯪ ꯋꯥꯠꯂꯤꯕꯅꯤꯅꯀꯣ
ꯑꯣ ꯍꯣꯏ ꯌꯥꯏ ꯎꯅꯗꯕꯁꯨ ꯀꯨꯏꯔꯦ ꯅꯝꯕꯣꯟꯗꯩ ꯆꯠꯂꯨꯔꯁꯦ ꯑꯥ ꯃꯣꯏ
꯭ꯔ
ꯅꯠꯇꯦ ꯀꯩꯅꯣꯗ ꯊꯝꯕꯥꯟꯒꯤ ꯕꯣꯔꯥ ꯇꯧꯗꯦ
ꯊꯝꯕꯥꯜ ꯕꯣꯔꯥ ꯇꯧꯋꯦ ꯍꯥꯏꯗꯣ ꯑꯩꯗꯤ ꯑꯣ
ꯌꯥꯝ ꯍꯥꯎꯋꯦ ꯍꯥꯏꯅꯦ ꯍꯣꯡꯁꯨ ꯍꯣꯡꯉꯤꯅꯦ꯫
ꯑꯣ ꯑꯩꯗꯤ ꯑꯃꯨꯛꯇ ꯆꯠꯇ꯭ꯔꯤꯌꯦ ꯅꯪ ꯂꯝꯕꯤ ꯈꯪꯕ꯭ꯔꯣ꯫
ꯑꯣ ꯈꯪꯉꯦ ꯆꯠꯁꯤ ꯌꯥꯏ ꯑꯗꯨꯝ꯫
ꯐꯔꯦ-ꯐꯔꯦ ꯑꯗꯨꯗꯤ ꯃꯩ ꯆꯠꯂ ꯀꯩ ꯆꯥꯊꯔꯣꯍꯦ꯫ ꯑꯗꯨ ꯅꯨꯃꯤꯠꯇꯨ ꯃꯗꯤ꯫
ꯍꯣꯏ ꯌꯥꯏꯌꯦ ꯏꯁꯄꯤꯀꯔꯒ ꯄꯨꯔꯒ ꯏꯁꯩꯒ ꯇꯧꯔꯒꯀꯣ꯫
ꯐꯝꯗꫭ
ꯌꯥꯏ ꯑꯗꯨꯝ ꯑꯗꯨꯒ ꯂꯣꯛꯇꯥꯛꯇ ꯑꯣꯏꯅ ꯂꯦꯛꯑꯁꯦ ꯅꫭꯡꯉꯥꯜꯂ ꯅꯣꯡꯉꯥꯜꯂ ꯍꯜꯂꯛꯑꯁꯤ꯫
ꯑꯩꯁ ꯆꯥꯞ ꯆꯥꯔꯦꯅꯦ ꯑꯗꯨꯗꯤ ꯑꯗꯨꯗꯤ ꯑꯩꯈꯣꯏ ꯃꯤ ꯈꯔ ꯌꯥꯝ ꯆꯠꯇ ꯌꯥꯔꯣꯏꯍꯦ꯫
ꯑ ꯃꯤ ꯌꯥꯝ
ꯍꯥꯏꯗꯤ ꯃꯤ ꯌꯥꯝꯗ꯭ꯔꯗꯤ ꯅꯨꯡꯉꯥꯏꯔꯣꯏ ꯃꯤ ꯌꯥꯝꯃꯒ ꯂꯥꯡꯗꯅ ꯏꯁ ꯇꯔꯥ ꯀꯨꯟꯗꯤ ꯌꯥꯝꯃꯥꯟꯅꯤꯍꯦ ꯑꯣꯏ ꯇꯔꯥ ꯃꯊꯣꯢ ꯎ ꯏꯁꯩ ꯑꯃꯃꯝ ꯀꯣꯟꯅꯔꯣꯏꯌꯦ ꯏꯁꯩ ꯑꯍꯩ ꯍꯩꯍꯩꯕ ꯑꯗꯨꯝ ꯁꯛꯅꯔꯔꯣꯏ ꯔꯥꯎ ꯆꯠꯅꯔ ꯂꯣꯏꯔꯦ ꯀꯩꯅꯣ ꯃꯥꯏꯀ꯭ꯔꯣꯐꯣꯟ ꯑꯦꯁ ꯑꯗꯨꯗꯤ ꯑꯩ ꯏꯁꯩ ꯈꯔ ꯇꯝꯗ ꯌꯥꯔꯣꯏꯗꯣꯔꯤꯌꯦ ꯅꯣꯏ ꯏꯁꯩ ꯁꯥꯛꯅꯕ
ꯕꯥꯔꯣ ꯃꯈꯥꯏꯒꯤ ꯐꯨꯠꯕꯣꯜꯁꯦ ꯀꯃꯥꯏꯅ ꯇꯧꯁꯤꯒꯦ ꯌꯦꯡꯗꯣꯏꯔꯣ
ꯌꯦꯡꯉꯔꯣꯏꯗ ꯊꯕꯛ ꯆꯠꯇꯣꯏꯅꯤꯅ ꯑꯉꯟꯕꯗ ꯊꯕꯛ ꯆꯠꯇꯣꯏꯅꯤꯅꯅꯦ ꯐꯔꯛ ꯇꯥꯔꯅꯤ ꯕꯥꯔꯣ ꯃꯈꯥꯏ ꯑꯗꯨ ꯌꯦꯡꯉꯗꯤ
ꯑꯩꯁꯨ ꯌꯦꯡꯒꯦꯅ ꯀꯩ ꯀꯩꯅꯣ ꯆꯥꯕ ꯌꯥꯕ ꯀꯩꯅꯣ ꯂꯩꯁꯤꯜꯂꯒꯗꯤ ꯊꯝꯖꯤꯜꯂꯦ
ꯑꯁ ꯉꯁꯤ ꯗꯤ ꯃꯩꯅꯤ ꯀꯩꯅꯣ ꯈꯔꯥꯇꯧꯔꯒꯦꯅ ꯑꯥ ꯕꯣꯗꯣꯏꯅꯤ ꯗꯨꯕꯨꯗꯤ ꯀꯤꯝ ꯈꯥꯜꯂꯨꯅꯣ
ꯑꯣꯏꯌꯦ
ꯑꯣ ꯄꯣꯔꯇꯨꯒꯜ ꯍꯩꯇꯕꯅꯦ ꯌꯥꯝꯅ
ꯑꯁ
ꯍꯣꯏ ꯃꯇꯝ ꯑꯃꯒꯤ ꯎꯝ ꯃꯇꯝ ꯑꯃꯥꯒꯤ ꯄꯣꯔꯇꯨꯒꯜꯁꯨ ꯑꯣꯏꯗ꯭ꯔꯕꯅꯤ ꯏꯁꯄꯦꯟꯁꯨ ꯃꯇꯝ ꯑꯃꯒꯤꯗꯨꯕꯨꯗꯤ ꯑꯣꯏꯗ꯭ꯔꯦ ꯑꯗꯨ ꯑꯣꯏꯔꯁꯨ ꯍꯥꯏꯗꯤ ꯍꯟꯗꯛꯀꯤ ꯄꯣꯔꯇꯨꯒꯜꯗꯤ ꯈꯔ ꯁꯣꯟꯕ ꯃꯥꯜꯂꯦꯕ ꯌꯦꯡꯕꯗ ꯌꯥꯗꯦꯕ ꯅꯨꯡꯉꯥꯏꯇꯦꯕ ꯗꯥꯎꯗ ꯀꯥꯔꯛꯄꯩ
ꯑꯣꯐꯤꯁ ꯄꯨꯡ ꯀꯌꯥꯗ ꯀꯥꯒꯦ
ꯑꯣꯐꯤꯁꯔꯣ ꯑꯩꯈꯣꯏꯒꯤꯗꯤ ꯑꯀꯛꯅꯕ ꯂꯩꯇꯦꯗ ꯍꯌꯦꯡꯗꯣ ꯃꯤ ꯃꯌꯥꯝꯗꯣ ꯊꯕꯛ ꯈꯔ ꯆꯤꯟꯅꯩ ꯈꯔ ꯉꯟꯅ ꯂꯥꯛꯀꯦ ꯍꯥꯏꯔꯛꯄ ꯑꯗꯨꯅ ꯄꯨꯡ ꯇꯔꯦꯠ ꯑꯗꯨꯋꯥꯏꯒꯤꯗꯨꯗ ꯂꯥꯛꯀꯦꯌꯦ ꯃꯩꯅꯤꯗ ꯑꯗꯨ ꯑꯁ ꯑꯗꯨ ꯑꯇ ꯀꯩ ꯗꯤꯄꯥꯔꯠꯃꯦꯟꯗ ꯂꯩꯔꯤꯅꯣ ꯍꯥꯏꯁꯤꯗꯤ ꯑꯩꯈꯣꯏ ꯒꯣꯔꯃꯦꯟꯒꯤ ꯊꯕꯛꯀ ꯇꯧꯕ ꯉꯝꯗ꯭ꯔꯦꯗ ꯂꯥꯏꯔꯕꯅꯤꯅ ꯄꯩꯁꯥ ꯄꯤꯅꯕꯁꯨ ꯂꯩꯇꯦ ꯁꯪꯒꯁꯨ ꯂꯩꯇꯦ ꯑꯗꯨꯗꯨꯅꯅꯦ ꯄ꯭ꯔꯥꯏꯚꯦꯠꯅꯦ ꯃꯤꯒꯤ ꯃꯈꯥꯗ ꯊꯕꯛ ꯇꯧꯔꯨꯕ ꯍꯥꯏꯁꯦ ꯑꯋꯥꯕꯅꯤ ꯃꯥꯌꯣꯛꯅꯔꯤꯁꯤ
ꯁꯣꯝꯒꯤ ꯋꯥꯏꯞꯇꯣ ꯀꯩꯅꯣ ꯑꯣꯏ ꯑꯗꯥꯏꯅꯦ ꯄꯨꯔꯤꯁ ꯑꯣꯏ ꯑꯗꯥꯏꯅꯦ
ꯇꯥꯕ꯭ꯔꯣ
ꯇꯥꯏꯌꯦ ꯇꯥꯏꯌꯦ
ꯍꯂꯣ
ꯍꯥꯎ ꯍꯥꯎ ꯇꯥꯏꯌꯦ ꯇꯥꯏꯌꯦ ꯀꯩ ꯍꯥꯏꯕ
ꯑꯩ ꯁꯤꯔꯦ
ꯑꯁꯣꯝ ꯅꯥꯀꯟꯗ ꯑꯉꯥꯡ ꯀꯥꯔꯟ ꯌꯥꯝ ꯇꯥꯕ ꯑꯃ ꯂꯩꯌꯦ
ꯑꯥ ꯃꯥꯅꯁꯨ ꯑꯗꯨꯝ ꯋꯥꯊꯤ ꯇꯧ
ꯀꯩꯗꯣꯢꯅꯣ
ꯊꯦꯡꯉꯦꯗꯅ ꯆꯥꯛ ꯆꯥ ꯇꯣꯛꯑꯒ ꯇꯨꯝꯃꯁꯤꯔꯥꯅ ꯁꯨꯝ ꯇꯧꯔꯝꯃꯤꯅꯦ ꯑꯗꯨꯗ ꯅꯤꯡꯖꯤꯡꯉꯛꯄ ꯅꯪꯗꯣ ꯀꯔꯝ ꯀꯔꯝ ꯇꯧꯔꯤꯖꯥꯠꯅꯣꯅ ꯍꯪꯉꯛꯀꯦꯅ ꯇꯧꯔꯛ ꯏꯕꯅꯤꯅꯦ
ꯅꯨꯡꯉꯥꯏꯔꯤꯗ
ꯎꯝ ꯑꯩꯈꯣꯏ ꯉꯁꯤ ꯉꯥ ꯑꯇꯥꯎꯕ ꯊꯣꯡꯉꯦ
ꯑꯩꯏ ꯁꯥꯎꯒꯅꯤ ꯑꯗꯨꯗꯤ
ꯎꯝ ꯑꯗꯨꯒ ꯄꯥꯛꯅꯝꯁꯨ ꯌꯥꯎꯋꯦ ꯑꯗꯨꯗꯒꯤ ꯑꯗꯨꯝ ꯈꯔ ꯆꯥꯁꯟꯈ꯭ꯔꯦ ꯑꯗꯨꯗꯨꯅꯅꯦ ꯏꯁꯥꯁꯤ ꯅꯨꯡꯉꯥꯏꯇ꯭ꯔꯦ ꯆꯃꯟꯕꯒꯤ ꯍꯥ ꯍꯥ ꯀꯩ ꯋꯥꯠꯂꯤꯅꯣ ꯆꯥꯛ ꯏꯁꯤꯡ ꯋꯥꯠꯄ꯭ꯔꯥ ꯑꯗꯨꯗꯤ ꯃꯨꯛ ꯃꯣꯔꯣꯛ ꯃꯦꯠꯄꯁꯨ ꯌꯥꯎꯏꯤꯅꯦ ꯑꯗꯨꯗꯤ
ꯑꯣ ꯑꯗꯨꯗꯤ ꯉꯥꯔꯤꯁꯨ ꯂꫭꯏ ꯌꯥꯎꯔꯦꯅꯦ
ꯌꯥꯍꯧꯋꯦ ꯌꯥꯎꯋꯦ ꯍꯨꯟꯗꯣꯛꯑꯝꯕ ꯌꯥꯗꯦ ꯌꯥꯎꯔꯤꯕꯅꯤ ꯆꯥꯕꯗꯨꯗꯤ ꯄꯨꯂꯞ
ꯎꯝ ꯆꯨꯝꯃꯦ ꯑꯗꯨꯕꯨꯗꯤ ꯍꯌꯦꯡꯂꯥ ꯀꯩꯅꯣ ꯍꯪꯆꯤꯠꯂ ꯑꯝꯇ ꯂꯥꯛ ꯀꯦ
ꯂꯥꯛꯑꯣ ꯂꯥꯛꯑꯣ ꯑ ꯀꯩ ꯇꯥꯟꯅꯁꯦ ꯍꯥꯏꯅꯣꯅꯦ
ꯑꯩꯒꯤ ꯒꯥꯔꯤ ꯑꯃꯒꯤ ꯂꯧꯒꯗꯕ
ꯅꯪ ꯒꯥꯔꯤ ꯑꯃ ꯂꯧꯗꫭꯔꯕꯣ ꯀꯩꯅꯣ ꯀꯩ ꯒꯥꯔꯤ ꯀꯩ ꯒꯥꯔꯤ ꯂꯧꯒꯦ ꯈꯜꯂꯤꯅꯣ ꯅꯪꯗꯤ
ꯍꯤꯃꯥꯂꯌꯥꯟꯗꫭ ꯑꯣꯏ ꯂꯧꯒꯦ ꯇꯧꯕꯅꯤꯗ
ꯍꯤꯃꯥꯂꯦꯌꯥꯟꯗꯣ ꯑꯁ ꯑꯗꯨꯗꯤ ꯅꯪ ꯅꯪꯗꯤ ꯋꯥ ꯋꯥꯎ ꯆꯥꯎꯕꯅꯤꯅ ꯑꯗꯨ ꯆꯞ ꯆꯥꯔꯅꯤꯅꯦ
ꯅꯁꯥꯗꯣ ꯑꯗꯨꯒ ꯍꯟꯗꯛꯀꯤ ꯂꯣꯛꯇꯥꯛ ꯆꯠꯄꯒꯤ ꯄ꯭ꯂꯥꯟꯗꯨꯗ ꯑꯗꯨꯗ ꯀꯣꯏꯊꯔꯕ ꯍꯥ ꯒꯥꯔꯤ ꯑꯆꯧꯕꯒ ꯆꯥꯛꯀꯨꯝꯁꯦ ꯃꯆꯥ ꯉꯥꯛꯇ ꯆꯠꯊꯔ ꯂꯣꯏꯔꯦ ꯏꯁꯄꯤꯀꯔ ꯀꯩꯀꯩꯗꯨꯗꯤ ꯑ ꯎ ꯏꯁꯄꯤꯀꯔ ꯀꯩꯀꯩꯗꯨꯗꯤꯥ ꯂꯣꯛꯇꯥꯛ ꯂꯦꯛꯐꯝꯒꯤ ꯃꯄꯨꯗꯣ ꯑꯗꯨꯗ ꯂꯩꯕꯅꯦꯕ ꯑꯗꯨ ꯅꯨꯃꯤꯠꯇꯨꯃꯥ ꯑꯩꯈꯣꯏ ꯑꯗꯨꯝ ꯋꯥꯒꯦ ꯈꯣꯠꯀꯦ ꯍꯥꯏꯔꯒ ꯃꯣꯏ ꯑꯥꯗ ꯂꯣꯏꯅ ꯈꯥꯡꯗꯒꯤ ꯀꯩꯗꯒꯤ ꯑꯗꯨꯝ ꯄꯨꯔꯥ ꯍꯣꯝ ꯏ꯭ꯁꯇꯦꯅꯤꯅꯅꯦ
ꯑ ꯈꯥꯏꯔ ꯀꯩꯁꯨ ꯈꯜꯂꯨꯅꯨꯗ ꯑꯩ ꯌꯨꯝꯗꯁꯨ ꯑꯅꯤꯃꯨꯛ ꯂꯩꯌꯦ
ꯑꯁ ꯅꯣꯏ ꯂꯩꯀꯥꯏꯒꯤꯗꯣ ꯋꯥꯏꯔꯛꯀꯦ ꯍꯥꯏꯔꯅꯤ ꯅꯪꯅ ꯑꯗꯨ ꯇꯧꯔꯣꯅꯣ ꯃꯤꯒꯤ ꯂꯩꯕꯅꯤꯅꯦ ꯑꯗꯣ ꯄꯩꯁꯥ ꯇꯤꯡꯗꯅꯕ ꯍꯥꯏꯁꯤꯅꯤ ꯂꯩꯕꯅꯦ ꯂꯩꯕ ꯅꯦ ꯑꯥ ꯃꯐꯝꯗꯨꯗ ꯂꯣꯏ ꯂꯩꯕꯅꯦ ꯑꯩꯈꯣꯏꯅ ꯁꯤꯗꯒꯤ ꯄꯨꯒꯗꯕꯕꯨ ꯑ ꯑꯥ
ꯉꯁꯤꯁꯨ ꯑꯩꯈꯣꯏ ꯂꯦꯟ ꯌꯥꯝ ꯇꯥꯏꯌꯦꯕ ꯅꯣꯡꯂꯩ ꯅꯨꯡꯁꯤꯠꯀꯥ ꯇꯧꯋꯦꯕ ꯑꯩꯈꯣꯏ ꯖꯤꯡꯒꯒꯥ ꯂꯣꯏ ꯍꯨꯟꯗꯣꯛ ꯊꯣꯛꯈ꯭ꯔꯦꯕ ꯑꯗꯨꯗꯣ ꯍꯌꯦꯡ ꯑꯝꯇ ꯂꯥꯛꯑꯣꯗꯅ ꯑꯝꯇ ꯈꯟꯖꯦ ꯍꯨꯔꯦ ꯅꯨꯡꯗꯥꯡꯗꯤ ꯊꯋꯥꯏ ꯃꯤꯆꯥ ꯃꯠ ꯊꯋꯥꯏ ꯃꯤꯆꯥ ꯃꯁꯤꯡ ꯊꯤ ꯂꯩꯗꯣꯔꯦꯕ
ꯉꯁꯥꯏ ꯅꯣꯡ ꯇꯥꯕꯗꯣ ꯂꯦꯟ ꯌꯥꯎꯕ꯭ꯔ ꯅꯣꯏ ꯑꯗꯥꯏꯗ ꯅꯣꯡ
ꯑꯣꯏ ꯀꯜꯂꯦ ꯑꯗꯨꯝ ꯂꯧꯕꯨꯛ ꯀꯩꯅꯣꯅꯤꯅꯦ ꯄꯥꯠ ꯃꯌꯥꯏꯅꯤꯅꯕꯀꯣ ꯍꯥꯎ ꯅꯨꯡꯁꯤꯠꯇ ꯑꯗꯨꯝ ꯀꯜꯂꯦ
ꯄꯥꯠ ꯃꯌꯥꯗ ꯂꯩꯔꯤꯅꯦꯕꯀꯣ
ꯎꯝ
ꯑꯗꯨꯗꯤ ꯂꯣꯛꯇꯥꯛ ꯆꯠꯇ꯭ꯔꯁꯨ ꯅꯣꯏꯗ ꯑꯗꯨꯝ ꯂꯩꯔꯁꯤ ꯀꯩꯅꯣ
ꯌꯥꯏ ꯑꯗꯨꯁꯨ ꯑꯗꯨ ꯇꯟꯗ꯭ꯔꯣ ꯑꯩꯈꯣꯏ ꯌꯨꯝꯗꯤ ꯄꯤꯛꯏ ꯁꯒꯣꯜ ꯂꯣꯏꯚꯝꯅꯤ
ꯑꯣꯄꯟꯗ ꯑꯣꯄꯟꯗꯅꯤ ꯀꯩꯅꯣ ꯂꯩꯗꯣꯏꯁꯦ ꯇꯦꯟ ꯈꯜꯂꯒ ꯑꯦꯁ ꯀꯩꯅꯣꯅꯦ ꯕꯥꯏ ꯕꯥꯏ ꯅꯤꯌꯨꯏ ꯌ꯭ꯔꯒꯤ ꯑꯩꯈꯣꯏꯅꯒ ꯀꯩꯅꯣ ꯇꯧꯔꯤꯁꯦ ꯂꯧꯕꯨꯛ ꯃꯌꯥꯏꯗꯅꯤ ꯀꯩꯅꯣ ꯀꯩꯝ ꯈꯟꯗꯦ ꯑꯗꯣ ꯅꯨꯃꯤꯠꯇꯨꯒꯤ ꯑꯣꯏꯅ ꯌꯥꯅꯕ ꯀꯩꯅꯣ ꯇ꯭ꯔꯤꯄꯥꯟ ꯀꯨꯞꯁꯜꯂꯅꯤ ꯑꯗꯨꯒ ꯅꯥꯀꯟ ꯅꯥꯀꯟꯗꯣ ꯁꯦꯝꯃꯦꯅ ꯀꯔꯅꯥꯜ ꯈꯥꯖꯤꯜꯂꯅꯤ ꯑꯗꯨꯒ ꯂꯣꯏꯔꯦ ꯃꯌꯥꯏ ꯎꯝ
ꯍꯪꯆꯤꯠꯇꯣ ꯑꯩ ꯑꯣꯐꯤꯁꯇꯩ ꯑꯣꯏꯅ ꯂꯥꯛꯑꯣ ꯍꯥꯏꯔꯣ
ꯀꯩꯕ
ꯑꯣꯐꯤꯁꯇꯩ ꯑꯣꯏ ꯂꯥꯛꯑꯒꯦ
ꯖꯦꯔꯥ ꯉꯥꯏꯈꯣꯅꯦ ꯅꯣꯏꯒꯤ ꯅꯣꯏꯒꯤ ꯅꯣꯏꯒꯤ ꯊꯕꯛ ꯇꯧꯅꯤ ꯍꯥꯏꯗꯣ ꯑꯗꯨꯗꯣ ꯍꯌꯦꯡ ꯍꯦꯛꯇ ꯍꯧꯗꯣꯔꯕꯣ ꯅꯠꯇ꯭ꯔꯒ ꯀꯃꯥꯏꯅ ꯇꯧꯕꯅꯣ
ꯍꯣꯏ ꯍꯌꯦꯡ ꯍꯌꯦꯡ ꯇꯧꯔꯁꯦ ꯑꯌꯨꯛ ꯑꯗꯥꯏ ꯂꯥꯛꯑꯣ ꯍꯋꯥꯏ ꯊꯣꯡ ꯉꯝꯃꯒꯦ
ꯎꯝ ꯕꯣꯔꯥ ꯑꯃ ꯌꯥꯎꯁꯤ ꯀꯩꯅꯣ
ꯍꯣꯏ ꯌꯥꯏ ꯕꯣꯔꯥ ꯌꯥꯎꯁꯤ ꯑꯗꯨ ꯀꯩꯅꯣꯒ ꯄꯥꯐꯣꯔ ꯌꯥꯎꯔꯁꯨ ꯌꯥꯏꯗ
ꯑ ꯕꯣꯔꯥꯗꯣ ꯑꯩ ꯑꯩ ꯂꯥꯛꯄꯗ ꯄꯥꯏꯔꯛꯑꯒꯦ
ꯑꯩꯁ ꯁꯣꯏꯔꯦꯍꯦ ꯌꯦꯟ ꯄꯥꯏꯔꯛꯑꯣ ꯍꯥꯏꯒꯦ ꯇꯧꯔꯒ
ꯍꯩꯌꯦ ꯌꯥꯝꯅ ꯀꯃꯥꯏ ꯉꯥꯡꯅꯅꯤ ꯑꯣ ꯅꯪꯅ ꯍꯋꯥꯏ ꯇꯣꯡꯉꯝꯗꯣꯏꯕ ꯑꯗꯨꯒ ꯑꯩꯅ ꯂꯥꯛꯄꯗꯨꯅ ꯌꯦꯟ ꯄꯥꯏꯔꯛꯇꯣꯏꯕ ꯊꯕꯛ ꯊꯕꯛ ꯑꯗꯨꯁꯨ ꯅꯣꯏꯒꯤ ꯁꯨꯗꯣꯏꯕ ꯐꯔꯦꯅꯦ ꯊꯕꯛꯁꯨ ꯆꯨꯝꯗꯣꯔꯤꯅꯦ ꯅꯪꯒꯤꯁꯤꯗꯤ
ꯊꯕꯛ ꯈꯨꯠꯁꯨ ꯆꯨꯝꯗꯨꯣꯏꯅꯤ
ꯑꯥ ꯌꯥꯏ ꯌꯥꯏ ꯐꯖꯔꯤ ꯅꯪ ꯀꯣꯛꯁꯤ ꯇꯧꯕ ꯌꯥꯏ ꯏꯕꯣ ꯑꯗꯨꯏ ꯈꯨꯀꯧꯗꯨꯗꯤ ꯑꯩꯁꯨ ꯊꯤ ꯀꯧ ꯌꯥꯏꯍꯦ ꯑꯗꯨꯗꯤ
ꯑꯁ ꯂꯥꯛꯊꯔꯥ ꯂꯣꯏꯔꯦ ꯀꯩꯅꯣ ꯑꯩꯅ ꯀꯩꯅꯣꯝ ꯄꯨꯔ ꯂꯛꯑꯒ ꯌꯦ ꯄꯨꯣꯔꯛꯑ ꯒ
ꯆꯥꯎꯕ ꯉꯥꯏ ꯇꯥꯕ ꯑꯗꯨꯗꯤ ꯅꯪ ꯑꯗꯨꯝ ꯆꯔꯥ ꯍꯦꯜꯂꯦ ꯑꯗꯨ ꯅꯨꯃꯤꯠꯇꯨꯃ
ꯍꯗꯥꯏꯗꯝ
ꯎꯝ ꯄꯨꯝꯇꯥꯎ ꯇꯧꯔ ꯇꯧꯔ ꯂꯣꯏꯔꯦ ꯀꯩꯅꯣ
ꯍꯣꯏ ꯌꯥꯏꯌꯦ ꯎꯆꯦꯛꯀꯤ ꯇꯥꯏꯞꯇ
ꯑꯥ ꯎꯆꯦꯛꯀꯤ ꯇꯥꯏꯞꯇ ꯁꯦ ꯋꯥꯊꯤꯁꯨ ꯋꯥꯊꯤꯅꯤ ꯍꯌꯦꯡꯗꯣ ꯅꯪ ꯊꯕꯛꯇꯣ ꯑꯗꯨꯝ ꯐꯖꯅ ꯀꯩꯅꯣ ꯇꯧꯊꯣꯛꯑꯁꯤꯀꯣ ꯑꯗꯨꯗꯤ ꯑꯗꯨꯒ ꯑꯃꯨꯛ ꯀꯣꯏꯕ ꯆꯠꯄꯩ ꯄ꯭ꯂꯥꯟ ꯈꯣꯠꯇꯁꯨ ꯃꯌꯥꯝ ꯑꯗꯣ ꯂꯣꯏꯅꯃꯛ ꯍꯧꯅꯔꯒ ꯆꯠꯂꯁꯤ
ꯑꯥ ꯑꯥ ꯑꯩ ꯀꯩꯅꯣꯗꯣ ꯀꯥꯎꯅꯤꯀꯣ ꯒꯥꯔꯤ ꯂꯧꯕꯗꯣ ꯍꯪꯆꯤꯜꯍꯧꯔꯁꯦ
ꯐꯔꯦ ꯐꯔꯦ ꯑꯗꯨꯗꯤ ꯁꯅꯥꯃꯍꯤꯗꯒꯤ ꯑꯗꯨꯝ ꯂꯧꯔꯁꯤ ꯍꯥꯏ ꯅꯠꯇ꯭ꯔꯣ
ꯍꯣꯏ ꯌꯥꯏꯌꯦ ꯁꯅꯥꯃꯍꯤ ꯀ ꯎꯝ
ꯎꯝ ꯐꯔꯦ ꯐꯔꯦ ꯑꯗꯨꯗꯤ ꯑꯗꯨ ꯄꯥꯎ ꯐꯥꯎꯅꯔꯁꯦ ꯍꯌꯦꯡ ꯂꯥꯛꯄꯗ ꯐꯖꯅ
ꯍꯣ ꯌꯥꯏꯌꯦ ꯌꯥꯏꯌꯦ ꯍꯣꯏ ꯇꯨꯝꯊꯣꯛꯑꯣ ꯇꯨꯝꯊꯣꯛꯑꯣ ꯎꯝ ꯋꯥꯀꯤꯡ ꯉꯥꯍꯥꯛ ꯆꯠꯂꯨꯒꯤꯒꯦ ꯑꯩꯁꯨ ꯍꯣꯏ ꯊꯝꯃꯦ ꯊꯝꯃꯦ